ꯎꯝ ꯑꯦ ꯍꯧꯖꯤꯛꯅ ꯍꯧꯖꯤꯛꯅ ꯃꯤꯡ ꯇꯣꯉꯥꯟꯕ
ꯇꯣꯉꯥꯟꯕꯅꯦ ꯃꯤꯗꯤ ꯌꯥꯝꯕꯅꯦ
ꯍꯦꯜꯂꯣ ꯅꯨꯡꯁꯤꯕꯤ
ꯇꯜꯂꯦꯗ
ꯑꯦ ꯇꯨꯝꯃꯗꯤ ꯃꯪꯗ ꯇꯧꯔꯛꯀꯗ꯭ꯔꯥ
ꯉꯁꯥꯏꯒꯩꯗꯤ ꯑꯌꯨꯛꯇꯗꯤ ꯇꯧꯔꯛꯑꯣ ꯇꯧꯔꯛꯑꯣ ꯍꯥꯏꯔꯒ ꯍꯧꯖꯤꯛ ꯃꯥꯅ ꯇꯧꯔꯥꯛꯄ ꯃꯇꯝ ꯌꯧꯔꯀꯥꯟꯗ ꯑꯁ ꯃꯦꯁꯦꯁꯀ ꯌꯦꯡꯗꯣꯏꯅꯦ ꯃꯤꯗꯤꯀꯣ ꯁꯨꯃꯥꯏꯅ ꯇꯧꯒꯗ꯭ꯔꯅ ꯈꯟꯕꯅꯦ ꯑꯩꯗꯤ
ꯑꯩꯒꯤ ꯋꯥꯁꯨ ꯇꯥꯎꯅꯦ ꯅꯪꯅ ꯉꯥꯡꯕꯗ ꯈꯛꯇ ꯆꯨꯝꯃꯦ ꯈꯜꯂꯅꯨ
ꯇꯥꯕꯤꯒꯦ ꯍꯥꯏꯔꯣꯅꯣ ꯂꯤꯔꯣ ꯂꯤꯔꯣ ꯇꯥꯔꯒꯦ
ꯑꯩꯈꯣꯏꯗꯣ ꯊꯦꯡ ꯊꯦꯡꯉꯥ ꯆꯥꯛ ꯆꯥꯕꯅꯤꯀꯣ
ꯍꯣꯏ
ꯆꯥꯛ ꯆꯥꯕ ꯂꯣꯏꯔꯒ ꯑꯗꯨ ꯋꯥꯛꯀꯤꯡ ꯈꯔ ꯆꯠꯂꯦ ꯑꯗꯨꯒꯤꯅꯦ
ꯑꯣ ꯈ꯭ꯋꯥꯟꯅ ꯍꯥꯏꯔꯛꯑꯦ ꯅꯨꯄꯤꯒ ꯆꯠꯄ ꯎꯑꯦꯅ ꯑꯗꯨ ꯃꯥꯅ ꯀꯣꯜ ꯇꯧꯔꯛ ꯔꯛꯄ ꯀꯥꯟꯗ ꯄꯥꯏꯈꯠꯇꯦꯅ
ꯍꯥꯥ ꯅꯨꯄꯤꯅꯦ ꯁꯥꯠ
ꯑꯗꯣ
ꯅꯨꯄꯤ ꯏꯃꯥꯟꯅꯕꯕꯨ ꯅꯨꯄꯤꯕꯨ ꯎꯕ꯭ꯔꯣ
ꯅꯨꯄꯤꯅꯦ ꯍꯥꯏꯌꯦ ꯑꯗꯨ ꯆꯠ ꯆꯠꯂꯒ ꯂꯩ ꯑꯗꯨꯒ ꯃꯥꯅ ꯀꯣꯜ ꯃꯥꯀꯣ
ꯇꯧꯏꯅꯦ ꯋꯥꯆꯦꯞꯇ ꯇꯧꯔꯛꯏꯅꯦ ꯑꯩ ꯀꯣꯜ ꯇꯧꯕꯗ ꯑꯩ ꯀꯣꯜ ꯒꯤ ꯑꯣꯐꯂꯥꯏꯟ ꯑꯣꯐꯂꯥꯏꯟ ꯀꯣꯜ ꯇꯧꯕꯗ ꯆꯤꯟ ꯊꯤꯅꯨ ꯑꯗꯨꯗꯤ ꯑꯩ ꯌꯨꯝꯗ ꯂꯩꯌꯦ ꯑꯗꯨ ꯃꯇꯝꯗ ꯃꯇꯝꯗꯗꯤ
ꯑꯗꯣ ꯃꯥꯔ
ꯍꯥꯏꯔꯣ
ꯃꯥꯅ ꯍꯥꯏꯔꯛꯑꯦ ꯇꯨꯒꯤ ꯑꯣꯏꯔꯝꯒꯅꯤꯅ ꯑꯩꯅ ꯃꯦꯁꯦꯖꯁꯤꯡ ꯍꯥꯏꯔ ꯀꯟꯗꯥ ꯑꯁ ꯎꯩꯌꯦ
ꯃꯆꯤꯟ ꯊꯤꯕꯅꯤꯗ ꯑꯁꯤ ꯑꯗꯨꯗꯤ ꯃꯥꯅ ꯀꯣꯜ ꯇꯧꯔꯛꯄ ꯃꯇꯝꯗꯗꯤ ꯑꯩ ꯌꯨꯝꯗ ꯂꯩꯌꯦ
ꯅꯪꯁꯨ ꯅꯪꯁꯨ ꯅꯁꯛꯇꯤ ꯌꯥꯝꯅ ꯀ꯭ꯌꯨꯠ ꯇꯧꯋꯦ ꯑꯗꯣ ꯅꯆꯤꯟ ꯌꯥꯝ ꯊꯤꯌꯦꯗ
ꯎꯁꯨ ꯎꯗꯅ ꯀꯔꯤ
ꯑꯥ ꯌꯥꯝꯅ ꯀ꯭ꯌꯨꯠ ꯇꯧꯋꯦ ꯑꯁ ꯑꯁꯤ ꯅꯨꯄꯤꯁꯦ
ꯍꯧꯖꯤꯛ ꯍꯧꯖꯤꯛ ꯅꯤꯡꯁꯤꯡꯕ꯭ꯔꯅꯦ
ꯍꯣꯏꯅꯦ ꯈ꯭ꯋꯥꯟꯒꯤ ꯏꯁꯇꯦꯠ ꯁꯇꯦꯇꯁꯇ ꯊꯥꯒꯠꯄ ꯅꯠꯇ꯭ꯔꯣ
ꯀꯔꯤ
ꯅꯪꯒꯤ ꯐꯣꯇꯣ ꯊꯥꯒꯠꯄ ꯅꯠꯇ꯭ꯔꯣ
ꯊꯥꯒꯠꯇꯦꯍꯦ
ꯁꯇꯦꯇꯁꯇ ꯅꯣꯏ ꯆꯥꯔꯆ ꯆꯠꯄ ꯅꯨꯃꯤꯠꯇꯣ
ꯑꯩ ꯅꯠꯇꯦ
ꯅꯪ ꯑꯣꯏꯔꯝꯒꯅꯤ
ꯑꯩꯗꯤ ꯏꯁꯩ ꯁꯥꯛꯄꯤꯗꯨꯅꯦ ꯍꯧꯖꯤꯛ ꯇꯥꯎꯔꯤꯁꯦ
ꯍꯥꯥ
ꯀꯜꯂꯨꯅꯦ ꯑꯩꯗꯤ
ꯑꯦ ꯇꯣꯡꯉꯥꯜꯂꯦꯗ
ꯀꯂꯨꯅꯦꯕ ꯑꯩꯗꯤ
ꯅꯪꯅ ꯕꯤ ꯍꯥꯏꯕꯔꯥꯔꯥ ꯑꯕꯤ ꯍꯥꯏꯕꯔꯥꯔꯥ ꯍꯦ
ꯑꯩ ꯅꯪꯒꯤ ꯃꯥꯒꯤ ꯏꯁꯇꯦꯇꯁꯇ ꯊꯥꯒꯠꯄ ꯑꯗꯨꯒ ꯑꯣ ꯁꯤ ꯅꯨꯄꯤꯅꯅꯦ ꯕꯣꯜ ꯌꯦꯡꯕ ꯂꯥꯛꯄꯗꯣ ꯑꯃꯨꯛ ꯑꯃꯨꯛ ꯅꯤꯡꯁꯤꯡꯉꯦꯕ ꯑꯗꯨꯒ ꯑꯁ ꯁꯤ ꯅꯨꯄꯤꯁꯦ ꯑꯩꯅ ꯌꯦꯡꯕꯅꯦ ꯁꯤ ꯅꯨꯄꯤꯁꯦ ꯑꯁ ꯌꯥꯝꯅ ꯀ꯭ꯌꯨꯠ ꯇꯧꯋꯦꯗ ꯈꯟꯕꯅꯦ ꯑꯗꯣ ꯀ꯭ꯌꯨꯠꯄꯨꯗꯤ ꯇꯧꯕ ꯃꯨꯆꯤꯟꯕꯗꯤ ꯊꯤꯌꯟ ꯌꯥꯝ ꯊꯤꯕ
ꯑꯩ ꯅꯠꯇꯦꯕ ꯑꯗꯨꯗꯣ
ꯁꯤ ꯍꯧꯖꯤꯛꯐꯥꯎ ꯆꯤꯟ ꯊꯤꯔꯤ ꯅꯪ ꯑꯩ ꯚꯤꯗꯤꯑꯣ ꯀꯣꯜ ꯇꯧꯔꯛꯀꯅꯤꯀꯣ ꯑꯗꯨꯗꯤ
ꯑꯗꯨ ꯅꯠꯇꯦ ꯍꯥꯏꯔꯒ ꯑꯁ ꯊꯥꯖꯗꯕ ꯃꯥꯜꯂꯦ ꯅꯪꯁꯨ
ꯑꯩ ꯚꯤꯗꯤꯑꯣ ꯀꯣꯜ ꯇꯧꯔꯛꯀꯅꯤ
ꯑꯗꯨ ꯅꯨꯄꯤꯗꯤ ꯐꯖꯩꯅ ꯑꯩꯗꯤ ꯐꯖꯗꯦ
ꯍꯦꯁ ꯏꯟꯗꯥꯏꯔꯦꯛ ꯍꯥꯏ ꯔ ꯅꯪ ꯐꯖꯩ ꯍꯥꯏꯕ ꯅꯠꯇ꯭ꯔꯥ
ꯇꯥꯎꯕꯅꯤꯗ ꯐꯥꯒꯤ ꯇꯧꯕ ꯅꯨꯡꯉꯥꯏꯌꯦꯅ ꯁꯨꯝ ꯇꯥꯎꯕꯅꯦ ꯅꯪꯕꯨ ꯁꯤ ꯐꯥꯒꯤ ꯇꯥꯎꯗ꯭ꯔꯗꯤ ꯋꯥ ꯉꯥꯡꯅꯤꯡꯉꯥꯏ ꯂꯩꯇ꯭ꯔꯦ ꯑꯗꯨꯒꯤꯅꯦ ꯀꯔꯤ ꯋꯥ ꯉꯥꯡꯒꯗ꯭ꯔꯣꯁꯤ
ꯗꯤ ꯐꯒꯤ ꯇꯧꯕ ꯃꯤ ꯅꯠꯇꯦꯀꯣ ꯑꯁꯦꯡꯕ ꯑꯁꯦꯡꯕ ꯍꯥꯏꯕ ꯃꯤꯅꯦ ꯑꯩꯗꯤ
ꯑꯗꯨꯗꯤ ꯐꯔꯦ
ꯐꯥꯒꯤ ꯇꯧ ꯑꯩꯉꯣꯟꯗ ꯐꯥꯒꯤ ꯇꯧꯍꯟꯒꯅꯨ
ꯑꯩꯒꯤ ꯁꯤꯗ ꯑꯁꯦꯡ ꯑꯁꯦꯡꯕ ꯋꯥꯅꯤꯀꯣ
ꯍꯣ ꯐꯔꯦ ꯐꯔꯦ ꯑꯗꯨꯗꯤ
ꯊꯃꯣꯏꯗ ꯂꯣꯠꯇꯕꯤ ꯍꯥ ꯍꯨꯟꯊꯣꯛꯄꯅꯤ ꯀꯣ ꯑꯩꯗꯤ ꯍꯩꯁ
ꯐꯔꯦ ꯐꯔꯦ
ꯕꯖꯥꯔ ꯆꯠꯄꯗꯣ ꯀꯩꯀꯩ ꯂꯩꯌꯦ ꯅꯪ
ꯏꯁ ꯑꯩꯈꯣꯏ ꯉꯁꯤ ꯕꯖꯥꯔ ꯆꯠꯄꯗꯤ ꯔꯤꯀꯣꯔꯠꯀ ꯂꯥꯎꯔꯒ ꯆꯠ ꯔꯤꯀꯣꯔꯠ ꯑꯃꯥ ꯁꯦꯝꯔꯒ ꯑꯥ ꯀꯔꯤ ꯍꯥꯏꯁꯤꯔꯥ ꯁꯦꯝꯈ꯭ꯔꯦ ꯉꯁꯤ
ꯀꯔꯤ ꯔꯤꯀꯣꯠꯅꯣ
ꯇꯨꯝ ꯀꯣꯏꯔꯛ ꯀꯣꯏꯔꯒ ꯀꯣꯏꯔꯒ ꯆꯠꯂꯦ ꯅꯣꯛꯔꯛ ꯀꯥ ꯅꯣꯛꯔꯒ
ꯀꯅꯥ ꯀꯅꯥ ꯂꯤꯂꯞ
ꯀꯔꯤ
ꯀꯅꯥ ꯀꯅꯥ
ꯈꯨꯟꯒ ꯑꯩꯈꯣꯏ ꯆꯠꯄꯅꯦ ꯑꯩꯒꯤ ꯏꯃꯥꯟꯅꯕꯤ ꯑꯃꯥ ꯈꯣꯏ ꯑꯍꯨꯝ
ꯑꯗꯨ ꯅꯪꯁꯨ ꯁꯤ ꯑꯩꯈꯣꯏ ꯂꯩꯀꯥꯏꯗ ꯂꯩꯕ꯭ꯔꯥ ꯉꯁꯤꯁꯨ
ꯅꯩꯇꯦ ꯑꯗꯨꯗꯥ ꯅꯣꯏ ꯂꯩꯀꯥꯏꯗꯣ ꯑꯩꯗꯤ ꯂꯩꯅꯤꯡꯗꯦ ꯈꯪꯅꯕ ꯌꯥꯝꯕꯒꯤꯀꯣ ꯈꯪꯅꯕ ꯃꯤ ꯑꯌꯥꯝꯕꯒꯤ ꯄꯠꯇꯥꯜꯂꯂꯦ ꯑꯩꯁꯨ ꯃꯤꯒ ꯋꯥ ꯉꯥꯡꯅꯤꯡꯉꯥꯏ
ꯃꯤꯒ ꯋꯥ ꯉꯥꯡꯕꯩ ꯇꯟꯂꯦ
ꯅꯪꯁꯦ ꯑꯩꯈꯣꯏ ꯍꯤꯔꯣꯛ ꯆꯪꯊꯥꯏꯗꯒꯤ ꯍꯦꯟꯅ ꯐꯥꯎꯕ꯭ꯔꯣ ꯅꯪ ꯁꯦ ꯍꯥ
ꯆꯪ ꯊꯥꯏ ꯆꯞ ꯃꯥꯟꯅꯩꯌꯦ ꯀꯣꯏꯕ
ꯑꯁ ꯌꯥꯝ ꯐꯥꯎꯕ ꯃꯥꯜꯂꯦꯅꯦ
ꯍꯣꯏ
ꯑꯦꯛꯇꯤꯡꯗꯤ ꯌꯥꯝ ꯀꯥꯞꯄꯅꯤ ꯀꯩꯅꯣ
ꯅꯣꯏ ꯂꯩꯀꯥꯏꯗꯣ ꯑꯁ ꯑꯩꯗꯤ ꯇꯜꯂꯦꯗ
ꯑꯩꯗꯤ ꯑꯩꯈꯣꯏ ꯂꯩꯀꯥꯏꯅ ꯄꯥꯏ ꯑꯩꯈꯣꯏ ꯈꯪꯅꯥꯕꯁꯨ ꯂꯩꯇꯦ
ꯑꯩꯈꯣꯏ ꯃꯤ ꯃꯔꯛꯇ ꯂꯩꯕꯁꯦ ꯌꯥꯝ ꯅꯨꯡꯉꯥꯏꯌꯦꯕ
ꯎꯝ ꯅꯨꯡꯉꯥꯏꯔꯤ ꯑꯗꯨ ꯑꯩꯗꯤ ꯄꯥꯝꯗꯦ
ꯃꯤꯒꯤ ꯃꯔꯛꯇ ꯂꯩꯔꯒ ꯀꯔꯤ ꯀꯥꯟꯅꯕ꯭ꯔ
ꯁꯤꯒꯤ ꯂꯩꯀꯥꯏꯒꯤ ꯃꯤꯗꯤ ꯌꯥꯝ ꯐꯥꯌꯦꯍꯦ ꯃꯤꯁꯤꯡꯗꯤ ꯂꯣꯏꯕꯨ ꯂꯨꯅ ꯇꯥꯎꯕꯤꯌꯦ
ꯀꯔꯤꯔ ꯂꯨꯅ ꯇꯧꯕꯤꯔꯁꯨ ꯑꯩ ꯈꯣꯏꯒꯤ ꯃꯤ ꯃꯔꯛꯇ ꯂꯩꯕꯅ ꯍꯦꯟꯅ ꯐꯥꯏ
ꯍꯣꯏ ꯐꯥꯕꯨꯗꯤ ꯐꯔꯝꯒꯅꯤ ꯑꯗꯨ ꯑꯣꯏꯔꯁꯨ
ꯁꯤꯗ ꯂꯥꯛꯑꯣꯅꯦ ꯁꯤꯗ ꯂꯩꯅꯕ ꯂꯥꯛꯑꯣ ꯑꯩꯈꯣꯏ ꯂꯩꯀꯥꯏꯗ ꯑꯩꯈꫭꯏ ꯂꯩꯀꯥꯏꯗ ꯍꯦꯟꯅ ꯅꯨꯡꯉꯥꯏꯕꯅꯦ
ꯎꯝ ꯅꯨꯡꯉꯥꯏꯞꯗꯤ ꯅꯨꯡꯉꯥꯏꯔꯝꯒꯅꯤ ꯑꯩꯗꯤ ꯅꯨꯡꯉꯥꯏꯕ ꯃ ꯐꯝ ꯂꯩꯅꯤꯡꯗꯦ ꯅꯨꯡꯉꯥꯏꯇꯕ ꯃꯐꯝꯗ ꯂꯩꯅꯤꯡꯉꯦ ꯀꯔꯤ
ꯃꯤ ꯅꯠꯇ꯭ꯔꯣ ꯅꯪꯗꯤ
ꯃꯤꯅꯦ ꯀꯔꯤꯅꯣ ꯁꯥ ꯑꯣꯏꯔꯗꯤ ꯅꯪꯒ ꯋꯥꯔꯤ ꯁꯥꯟꯅꯔꯣꯏꯌꯦ
ꯅꯪ ꯃꯤꯗꯤ ꯅꯨꯡꯉꯥꯏꯕ ꯖꯒꯥꯗ ꯂꯩꯅꯤꯡꯕꯅꯦ
ꯑꯗꯨ ꯑꯣꯏꯔꯁꯨ ꯇꯣꯉꯥꯟꯕ ꯃꯥꯜꯂꯤꯗ
ꯀꯔꯤꯒꯤ ꯃꯤꯅꯣꯅꯦ ꯅꯪꯂ
ꯁꯤꯗꯤ ꯀ꯭ꯔꯤ ꯏꯟꯖꯥꯡ ꯆꯥꯔꯦ
ꯅꯪ ꯆꯥꯔꯦ
ꯇꯜꯂꯦꯍꯦ ꯄꯥꯟ ꯆꯥꯕ꯭ꯔꯣ
ꯆꯥꯅ ꯄꯥꯥꯟ ꯍꯥꯏꯕ꯭ꯔ
ꯄꯥꯟ ꯍꯥꯏꯕꯅꯦ
ꯑꯁ ꯑꯁ ꯀꯔꯤꯒꯤ
ꯄꯥꯟ ꯍꯥꯏꯕꯅꯦ
ꯆꯥꯗꯦ ꯄꯥꯟ ꯆꯥꯗꯦ ꯌꯦꯟ ꯆꯥꯏꯌꯦ
ꯀꯔꯤꯒꯤꯔ ꯉꯔꯥꯡꯒꯤ ꯍꯧꯖꯤꯛꯐꯥꯎ ꯆꯥꯔꯤꯕꯅꯦ
ꯑꯁ ꯅꯪꯁꯨ ꯑꯩꯉꯣꯟꯗ ꯀꯔꯤꯅꯣꯕ ꯌꯥꯝꯅ ꯇꯟꯕ ꯃꯤ
ꯌꯥꯝꯅ ꯇꯟꯕ ꯃꯤ ꯂꯧꯕ꯭ꯔꯣ ꯑꯩꯕꫭ
ꯅꯪꯗꯤ ꯏꯁꯀ꯭ꯔꯤꯞ ꯄꯥꯕ꯭ꯔꯅꯦ ꯏꯁꯀ꯭ꯔꯤꯞ ꯄꯥꯕ ꯃꯥꯜꯂꯦ ꯅꯪ ꯋꯥ ꯉꯥꯡꯕꯁꯤꯡꯗꯣ
ꯀꯔꯤꯒꯤꯔ ꯑꯁꯦꯡꯕ ꯍꯥꯏꯔꯁꯤꯔ ꯍꯧꯖꯤꯛꯇꯤ ꯍꯥ
ꯀꯔꯤ
ꯑꯁꯦꯡꯕ ꯍꯥꯏꯔꯁꯤꯔ ꯍꯧꯖꯤꯛꯇꯤ
ꯍꯥꯏꯔꯣꯅꯦ ꯍꯥꯏꯔꯣꯅꯦ
ꯑꯣ ꯅꯪꯁꯦ ꯑꯩꯉꯣꯟꯗ ꯌꯥꯝ ꯇꯟ ꯕ ꯃꯤꯅꯦ ꯈꯟꯕ꯭ꯔ ꯅꯪꯁꯦ
ꯍꯣꯏ ꯍꯣꯏ ꯑꯥ ꯅꯪꯒꯤ ꯅꯁꯥ ꯑꯩ ꯈꯪꯗꯦ ꯃꯤꯁꯛ ꯈꯪꯅꯤꯌꯦ ꯑꯁꯦꯡꯕ ꯈꯪꯂꯦ ꯅꯍꯥ ꯎꯝ ꯑꯗꯨꯝ ꯑꯗꯨ ꯈꯪꯗꯦ ꯅꯁꯥ ꯅꯁꯥꯅ ꯌꯦꯡꯗꯦ
ꯈꯪ ꯑꯩ ꯀꯅꯥꯅ ꯑꯩꯉꯣꯟꯗ ꯅꯪ ꯈꯪꯉꯦ ꯍꯥꯏꯕ꯭ꯔꯥ
ꯅꯪꯅ ꯇꯥꯟꯕ ꯇꯟꯕ ꯃꯤꯅꯦ ꯇꯟꯕ ꯃꯤ ꯎꯕ꯭ꯔꯥ ꯍꯥꯏꯔꯀꯥꯟꯗ ꯎꯗꯦꯅ ꯍꯥꯏꯗꯤ
ꯈꯟꯕ꯭ꯔꯥ ꯍꯥꯏꯕꯅꯦ ꯎꯕ꯭ꯔꯥ ꯈꯪ ꯍꯥꯏꯗꯤ ꯑꯩ ꯀꯗꯥꯏꯗꯒꯤ
ꯗꯨꯑꯣꯏꯔꯁꯨ ꯅꯁꯛꯀ ꯌꯦꯡꯉꯒ ꯍꯥꯏꯒꯗꯕꯅꯤꯗꯅ ꯑꯗꯨꯒ
ꯍꯟꯕ꯭ꯔꯥ ꯎꯕ꯭ꯔꯥ ꯍꯥꯏꯕꯗꯤ ꯇꯣꯉꯥꯜꯂꯦꯗ
ꯅꯨꯄꯥꯁꯤꯡꯗꯤ ꯑꯗꯨꯝ ꯌꯥꯝ ꯇꯥꯟꯕ ꯃꯤ ꯌꯥꯝ ꯂꯩꯅꯥ
ꯑꯩꯗꯤ ꯇꯟꯗꯦ
ꯑꯣ ꯐꯥꯔꯦꯅꯦ ꯑꯗꯨꯗꯤ ꯇꯥꯟꯗꯗꯤ
ꯑꯩꯗꯤ ꯑꯁ ꯊꯕꯛꯀ ꯀꯔꯤꯔꯥ ꯆꯥꯛ ꯏꯟꯁꯥꯡꯒ
ꯑꯗꯨꯑꯣꯏꯁꯨ ꯃꯤ ꯃꯤꯉꯣꯟꯗ ꯀꯔꯤꯒꯤ ꯀꯨꯀꯔ ꯄꯤꯕ꯭ꯔꯥ
ꯃꯣꯏ ꯀꯨꯀꯔ ꯌꯥꯗꯕꯒꯤꯅꯦ
ꯅꯪ ꯅꯪ ꯆꯥꯛ ꯆꯥꯗꯕ ꯀꯨꯏꯔꯥ ꯑꯃ ꯀꯨꯏꯅ ꯊꯝꯃꯦ ꯍꯥꯏꯌꯦꯅ
ꯍꯣꯏꯅꯦ ꯑꯩꯉꯣꯟꯗ ꯑꯦꯛꯁꯇ꯭ꯔꯥ ꯌꯥꯎꯕꯒꯤꯅꯦ ꯑꯗꯣ
ꯑꯣ
ꯑꯅꯤ ꯌꯥꯎꯋꯦꯕ ꯑꯗꯨꯒꯤ ꯅꯣꯡꯃ ꯑꯩꯈꯣꯏ ꯆꯥꯛ ꯆꯥꯃꯤꯟꯅꯕꯀꯣ
ꯍꯣꯏ
ꯑꯗꯨꯒ ꯑꯩꯅ ꯆꯥꯛ ꯀꯥꯝꯃꯒ ꯄꯨꯔꯛꯄ
ꯎꯝ
ꯑꯗꯨ ꯑꯩ ꯑꯃꯨꯛ ꯄꯨꯅꯕꯗꯨ ꯃꯣꯏ ꯎꯝ ꯆꯥꯛ ꯈꯔ ꯂꯦꯝꯍꯧꯕꯅꯦꯕ ꯗꯣ ꯑꯗꯣ ꯑꯗꯨꯝ ꯊꯝꯍꯧꯕꯅꯦ ꯍꯌꯦꯡ ꯑꯣꯏꯅ ꯂꯧꯔꯒꯦ ꯍꯥꯏꯔꯒ ꯑꯗ ꯑꯃꯨꯛ ꯂꯧꯅꯕ ꯀꯧꯕ ꯏꯃꯥꯟꯅꯕ ꯃꯣꯏ ꯃꯅꯥꯛꯇꯁꯨ ꯑꯩ ꯀꯩꯅꯣ ꯈꯔ ꯂꯩꯌꯦꯕ ꯕꯣꯜ ꯌꯦꯡꯉꯒ ꯅꯨꯃꯤꯠ ꯑꯃ ꯑꯅꯤ ꯑꯗꯨꯒꯤ ꯑꯗꯨꯝ ꯀꯨꯏꯅ ꯊꯝꯃꯦ
ꯑꯗꯨ ꯅꯨꯃꯤꯠꯇ ꯑꯩꯈꯣꯏ ꯑꯃꯨꯛꯀ ꯏꯃꯥꯟꯅꯕꯁꯤꯡ ꯅꯥꯛꯇ ꯂꯥꯛꯑꯦ
ꯑꯗꯨꯒꯤ ꯀꯨꯀꯔ ꯑꯩꯒꯤ ꯀꯨꯀꯔꯗꯣ ꯈꯔ ꯄꯤꯛꯄꯅꯤꯅꯀꯣ ꯑꯃꯨꯛ ꯂꯧꯕ ꯂꯥꯛꯄꯅꯤꯗ
ꯎꯝ ꯐꯔꯦꯅꯦ ꯐꯔꯦꯅꯦ
ꯑꯪ ꯅꯥꯏꯁꯨ ꯑꯁ ꯀꯨꯀꯔ ꯋꯥꯔꯤ ꯉꯥꯛꯇꯥ
ꯑꯩꯗꯤ ꯅꯣꯛꯅꯤꯡꯕ ꯑꯩꯈꯣꯏ ꯆꯥꯛ ꯆꯥꯕ ꯐꯪ ꯐꯪ ꯀꯔꯤ ꯍꯥꯏꯁꯤꯔꯥ
ꯅꯣꯏ ꯃꯤ ꯑꯍꯨꯝꯁꯦ
ꯐꯪꯔꯔꯣꯏꯗ꯭ꯔꯥꯅ ꯑꯁ ꯄꯥꯈꯠꯄꯗꯣ
ꯅꯣꯏ ꯃꯤ ꯑꯍꯨꯝꯁꯦ ꯀꯨꯀꯔ ꯋꯥꯔꯤ ꯉꯥꯛ ꯏꯀꯥꯏꯗ ꯑꯩ
ꯀꯨꯀꯥꯔꯒꯤ ꯅꯨꯄꯥ ꯍꯥꯏ ꯅꯪꯒꯤ ꯅꯪꯗꯤꯀꯣ